ꯃꯦꯁꯦꯁ ꯄꯥꯗ꯭ꯔꯣ ꯍꯨꯝ ꯇꯥꯕ꯭ꯔꯣ ꯏꯁ ꯑꯩꯁ ꯐꯣꯟ ꯆꯥꯔꯖ ꯇꯧꯈ꯭ꯔꯒꯦ ꯍꯥꯏꯅ ꯃꯦꯁꯦꯁ ꯊꯥꯕꯤꯔꯒ ꯎꯗꯕ꯭ꯔꯣ
ꯐꯥꯎ ꯉꯥꯏꯕ ꯉꯝꯗꯕ꯭ꯔꯣ
ꯍꯣꯏ ꯑꯩ ꯆꯥꯔꯖ ꯇꯧꯕꯤꯈ꯭ꯔꯒꯦ ꯍꯥꯏꯅ ꯃꯦꯁꯦꯁ ꯊꯥꯔꯒ ꯂꯩꯕꯗꯨ ꯎꯗꯦꯅ ꯑꯗꯨꯁꯨ
ꯎꯏꯌꯦ ꯑꯩꯅ ꯑꯩꯅ ꯑꯩꯅ ꯊꯥꯕꯗꯤ ꯎꯕ꯭ꯔꯣ ꯅꯪ ꯃꯤꯅꯤꯠ ꯑꯅꯤꯒ ꯍꯥꯏꯌꯣ ꯍꯥꯏꯗꯣ
ꯑꯅꯤꯁꯨ ꯃꯇꯥꯝ ꯑꯣꯏꯕꯒꯤ ꯑꯩꯏ ꯄꯝꯃꯨꯕꯒꯤ
ꯌꯥꯝꯅ ꯕꯤꯖꯤ ꯑꯣꯏꯕꯒꯤ ꯇꯥꯏꯞꯇ
ꯕꯤꯖꯤ ꯑꯣꯏꯕꯅꯦ ꯍꯣꯏ
ꯀꯩꯗꯕꯤꯖꯤ ꯑꯣꯏꯔꯤꯕ
ꯑꯣꯏꯕꯒꯤ ꯑꯣꯏꯕꯅꯦ ꯍꯥꯏꯕꯅꯦ ꯅꯪꯒꯤ ꯒꯦꯝꯗꯣ ꯄꯣꯕ꯭ꯔꯥ
ꯍꯣꯏ
ꯍ ꯐꯩꯌꯦ
ꯅꯪꯅꯅꯦ
ꯍꯦ ꯑꯩꯗꯤ ꯉꯁꯥꯏꯗꯣ ꯏꯁꯇꯥꯔ ꯃꯉꯥ ꯑꯦꯟ ꯃꯉꯥ ꯅꯠꯇꯦ ꯏꯁꯇꯥꯔ ꯃꯔꯤ ꯀꯥꯕꯅꯦ
ꯀꯥꯔꯣ ꯀꯥꯔꯣ ꯏꯄꯤꯛꯇ ꯔꯨꯁ ꯄꯠꯂꯣ
ꯏꯄꯤꯛꯇ ꯅꯠꯇ꯭ꯔꯦ ꯏꯄꯤꯛ ꯑꯃ ꯏꯁꯇꯥꯔ ꯑꯃ ꯀꯥꯔꯗꯤ ꯑꯁ
ꯑꯣ ꯏꯄꯤꯛ ꯏꯄꯤꯛ ꯋꯥꯟꯗ ꯂꯩꯔꯕꯣ
ꯑꯥ ꯂꯤꯖꯦꯟ ꯆꯥꯗꯣꯏꯔꯦ ꯀꯥꯗꯧꯔꯦꯕ
ꯎꯝ ꯀꯥꯔꯔꯣꯏ
ꯍꯥ
ꯀꯥꯔꯔꯣꯏ
ꯏꯁ ꯀꯩ ꯀꯃꯥꯏꯅ ꯅꯪ ꯈꯪꯕ꯭ꯔꯅꯦ
ꯅꯪ ꯄꯣꯔꯅꯤ ꯑꯗꯨꯝ ꯍꯟꯗꯔꯛꯑꯅꯤ ꯏꯁꯇꯥꯔꯗꯣ
ꯑ ꯀꯥꯏꯗꯦ ꯑꯗꯨꯁꯨ
ꯅꯣꯏ ꯀꯥꯍꯧꯔꯣ ꯑꯗꯨꯗꯤ
ꯑꯩꯁꯨ ꯀꯥꯅꯤꯡꯗꯦ ꯑꯩꯁꯨ ꯄꯣ ꯄꯣꯍꯟꯒꯅꯨ
ꯏꯁ ꯀꯩꯗꯧꯕꯒꯤ
ꯅꯪ ꯄꯣꯕꯒꯤ
ꯑꯣ ꯑꯩꯒꯤ ꯃꯇꯧ ꯇꯝꯒꯦ ꯍꯥꯏꯕ꯭ꯔꯥ
ꯍꯣꯏ ꯇꯧꯒꯦ
ꯑꯣ ꯑꯗꯨꯗꯤ ꯑꯩꯒꯤ ꯎꯝ ꯀꯩꯅꯣ
ꯅꯤ ꯇꯧꯕ ꯀꯩꯍꯥꯏꯗꯣꯏꯔ ꯈꯪꯗ꯭ꯔꯦ ꯑꯩ
ꯆꯥꯛ ꯊꯣꯡꯉꯕꯣ
ꯑꯁ ꯀꯥꯏꯗꯒꯤ ꯊꯣꯡꯕ ꯍꯧꯗ꯭ꯔꯤ ꯉꯁꯥꯏꯗꯒꯤ ꯊꯕꯛ ꯂꯣꯏꯔꯅꯤꯅꯔ ꯍꯤꯞꯔꯒ ꯍꯤꯞꯔꯒ ꯍꯧꯖꯤꯛꯐꯥꯎ ꯍꯤꯞꯔꯒ ꯂꯩꯕꯅꯦ
ꯆꯔꯥꯐꯥꯎ ꯋꯥꯠꯅꯦ
ꯀꯩꯗꯧꯕꯒꯤ ꯆꯔꯥ ꯋꯥꯟꯗꯣꯏꯅꯣꯍꯦ ꯑꯉꯥꯡ ꯃꯆꯥꯒꯤ ꯇꯥꯏꯞꯇ
ꯏꯁ ꯃꯌꯥꯝ ꯋꯕꯅꯦ ꯊꯕꯛ ꯆꯥꯛꯁꯨ ꯂꯥꯝꯕꯒꯤꯖꯨ ꯂꯥꯔꯒ ꯆꯥꯅꯤꯡꯗꯕꯒꯤ
ꯅꯪꯒꯤ ꯁꯥꯎꯟꯗꯣ ꯅꯨꯡꯉꯥꯏꯇ꯭ꯔꯤ ꯀꯩꯒꯤꯅꯣ
ꯌꯥꯔꯕ‌ꯣ ꯍꯧꯖꯤꯛꯇꯤ
ꯌꯥꯔꯦ
ꯑꯩ ꯆꯠꯈ꯭ꯔꯥ ꯂꯥꯞꯅ ꯊꯝꯕꯒꯤ ꯐꯣꯟꯗꯣ
ꯀꯅꯥꯅ ꯂꯥꯞꯅ ꯂꯩꯌꯣ ꯍꯥꯏꯗꯦ ꯐꯣꯟ ꯃꯅꯥꯛꯇ ꯂꯩꯕ ꯌꯥꯗ꯭ꯔꯣ
ꯏꯁ ꯑꯩ ꯀꯨꯁꯤꯅꯦ
ꯀꯥꯏ ꯆꯠꯂꯤꯅ‌ꯣ ꯉꯁꯤ
ꯀꯣꯏꯕ
ꯏꯁ ꯀꯣꯏꯕ ꯍꯥꯏꯕꯨ ꯅꯣꯏ ꯌꯨꯝ ꯃꯅꯥꯛ ꯇ ꯈꯔ ꯆꯠꯊꯣꯛ ꯍꯥꯏꯔ ꯀꯣꯏꯕ ꯍꯥꯏꯕ꯭ꯔꯥ ꯗꯨꯃꯥꯏ ꯇꯧꯔꯝꯒꯅꯤ
ꯍꯣꯏ ꯗꯨꯃꯥꯏ ꯇꯧꯔꯤꯅꯤ
ꯍꯌꯦꯡꯁꯦ ꯑꯩꯁꯨ ꯀꯣꯏꯕ ꯆꯠꯀꯦ ꯀ‌ꯦ ꯆꯠꯁꯤꯔꯥ
ꯍꯌꯦꯡ ꯍꯌꯦꯡ ꯑꯣꯐ ꯂꯩꯕ꯭ꯔꯣ
ꯑꯃꯨꯛꯀ ꯇꯥꯗ꯭ꯔꯦ ꯅꯪꯒꯤꯗꯣ
ꯁꯟꯗꯦ ꯈꯨꯗꯤꯡꯀꯣ ꯑꯣꯐꯅꯦꯕ ꯑꯩꯒꯤꯗꯤ
ꯎꯝ ꯑꯁꯦꯡꯕꯒꯤꯗꯤ ꯑꯣꯐ ꯂꯩꯇꯕ
ꯑ ꯃꯤ ꯈꯔꯒꯤꯗꯤ ꯂꯩꯔꯝꯅꯤ ꯑꯗꯨꯕꯨ ꯑꯥ ꯗꯤꯂꯤꯕ꯭ꯔꯤ ꯆꯠꯄ ꯑꯦꯖꯦꯟꯁꯤꯡꯒꯤꯗꯤ ꯂꯩꯇꯦ ꯍꯥꯏ
ꯎꯝ
ꯑꯁ ꯑꯣꯔꯗ꯭ꯔ ꯈꯨꯠꯌꯥꯝꯁꯤꯗꯤ ꯉꯔꯥꯡꯗꯣ ꯑꯣꯔꯗ꯭ꯔꯗꯣ ꯀꯌꯥꯃꯨꯛꯔꯥ ꯆꯥꯝꯃ ꯍꯦꯜꯂꯝꯒꯅꯤ ꯑꯗꯨꯝ ꯑꯦꯟꯇ꯭ꯔꯤ ꯇꯧꯕꯗꯣ
ꯎꯝ
ꯉꯁꯤꯗꯤ ꯌꯥꯝꯗꯦ ꯍꯥꯏꯕ ꯇꯥꯔꯦ ꯉꯔꯥꯡꯗꯒꯤ ꯍꯥꯏꯔꯗꯤ
ꯀꯩ ꯀꯩ ꯀꯩꯀꯩ ꯄꯣꯠ ꯆꯩ ꯀꯩꯅꯣ ꯇꯧꯔꯤꯅꯣ
ꯂꯣꯏꯅ ꯃꯅꯤꯄꯨꯔꯗ ꯑꯣꯗ꯭ꯔ ꯇꯧꯕ ꯂꯣꯏꯅ ꯄꯣꯠ ꯆꯩꯁꯤꯡꯗꯣ ꯑꯗꯨꯝ ꯑꯦꯟꯇ꯭ꯔꯤ ꯇꯧꯕꯅꯦ
ꯎꯝ
ꯍꯥꯏꯕꯗꯤ ꯃꯣꯏ ꯀꯝꯄꯅꯤꯗ ꯑꯣꯗ꯭ꯔ ꯇꯧꯕꯗꯣ ꯑꯩꯅ ꯍꯧꯖꯤꯛ ꯇꯧꯕ ꯃꯐꯝꯗ ꯀꯁꯇꯃ꯭ꯔꯁꯤꯡꯅ ꯑꯣꯗ꯭ꯔ ꯂꯥꯛ ꯄ ꯈꯨꯗꯤꯡꯗꯣ ꯃꯣꯏꯒꯤ ꯋꯦꯕꯁꯥꯏꯠ ꯀꯩꯅꯣ ꯑꯃ ꯎꯝ ꯆꯪꯕꯅꯦꯕ ꯑꯗꯨꯝ ꯗꯥꯇꯥꯗꯣ
ꯎꯝ ꯑꯩꯗꯤ ꯐꯩꯌ‌ꯦ
ꯑꯁ ꯐꯗꯦ ꯑꯁ ꯀꯩꯅ‌ꯣꯝ ꯋꯥꯏ ꯃꯤꯠꯁꯤꯁꯨ ꯃꯤꯠꯁ‌ꯦ ꯑꯍꯤꯡ ꯁꯣꯛꯄꯩ
ꯈꯔ ꯈꯔ ꯅꯛꯁꯜꯂꯣ ꯐꯣꯟꯗꯣ
ꯑꯁ ꯀꯩꯅꯣ ꯌꯥꯝ ꯀꯝꯄ꯭ꯂꯦꯟ ꯇꯧꯋꯦ
ꯑꯩꯅ ꯀꯝꯄ꯭ꯂꯦꯟ ꯇꯧꯕ ꯅꯠꯇꯦ ꯍꯣꯔꯦꯟ ꯌꯥꯗ꯭ꯔꯥꯗꯤ
ꯌꯥꯅꯤ ꯅꯪꯒꯤ ꯇꯥꯛ ꯑ ꯅꯥꯗꯣ ꯐꯖꯅ ꯇꯥꯎꯋ‌ꯣ
ꯎꯝ
ꯉꯔꯥꯡꯁꯨ ꯅꯪ ꯌꯥꯝ ꯕꯤꯖꯤ ꯑꯣꯏꯕ ꯃꯥꯜꯂꯦ ꯀꯣ
ꯎꯝ ꯉꯔꯥꯡꯒꯤ ꯋꯅꯤ
ꯊꯕꯛ ꯌꯥꯝ ꯆꯤꯕ ꯃꯥꯜꯂꯦꯕ
ꯎꯝ ꯉꯔꯥꯡ ꯈꯔ ꯆꯤꯟꯕ
ꯉ ꯁꯤꯒꯤꯁꯤꯟꯗ꯭ꯔꯦꯗꯣ
ꯍꯣꯏ ꯏꯟꯗ꯭ꯔꯦ ꯉꯁꯤ ꯑꯃꯨꯛ
ꯉꯁꯤꯅ ꯑꯣꯐ ꯂꯥꯏꯕ ꯅꯣꯏꯒꯤ
ꯑꯣꯐꯇꯤ ꯂꯩꯇꯦꯗ ꯑꯩꯈꯣꯏꯒꯤꯗꯤ ꯑꯣꯐ ꯂꯩꯇꯦ ꯁꯟꯗꯦꯁꯨ ꯑꯣꯐ ꯂꯩꯇꯦ
ꯇꯟꯂꯦ ꯑꯗꯨꯗꯤ
ꯇꯟꯂꯦ ꯑꯗꯨꯗꯤ ꯪ ꯌꯥꯎꯁꯤ
ꯑꯗꯨ ꯑꯣꯏꯔꯁꯨ ꯇꯥꯜꯂꯦ ꯍꯥꯏꯕ
ꯎ ꯇꯂꯦ
ꯑꯗꯨ ꯑꯣꯏꯔꯁꯨ ꯅꯣꯏꯒꯤꯗꯤ ꯌꯨꯝꯗꯒꯤ ꯇꯧꯕꯅꯤꯅ ꯀꯩꯁꯨ ꯀꯥꯏꯔꯤꯗ
ꯍꯣꯏ
ꯑꯦ ꯇꯣꯞ ꯄꯥꯏꯔꯒ ꯇꯧꯕ꯭ꯔꯣ
ꯎꯝ ꯂꯦꯞꯇꯣꯞꯇꯒꯤꯁꯨ ꯐꯣꯟꯗꯒꯤꯁꯨ ꯐꯣꯟꯅꯅꯝ ꯐꯣꯟꯅ ꯃꯦꯜꯂꯦꯗ
ꯐ ꯋꯥ ꯈꯨꯨꯝꯅꯤ ꯆꯠꯇꯦ
ꯁꯤꯜꯋꯥꯛ ꯀꯨꯝꯕ ꯆꯠꯇꯦ ꯃꯥꯃꯛꯇ ꯆꯠꯄꯁꯨ ꯌꯥꯎꯋꯦ ꯃꯤ ꯃꯤ ꯃꯤ ꯎꯅꯕ ꯆꯠꯄꯁꯨ ꯌꯧꯋꯦ ꯑꯩꯈꯣꯏ ꯃꯤꯇꯤꯡꯒꯨꯝꯕ ꯇꯧꯔꯀꯥꯟꯗ
ꯀꯣꯛ ꯆꯤꯛꯑꯦ ꯍꯥ
ꯀ ꯊꯣꯡꯗꯅꯣ
ꯈꯪꯗꯦ ꯉꯁꯤ ꯏꯟꯁꯥꯡ ꯂꯩꯔꯛꯑꯦ ꯁꯦꯡꯒꯔꯣ ꯍꯋꯥꯏ ꯑꯁꯥꯡꯕꯒ ꯎꯝ ꯑ ꯀꯣꯔꯤꯌꯥꯟꯗ ꯐꯗꯤꯒꯣꯝ ꯅꯠꯇꯕ ꯑꯃ ꯃꯔꯣꯏ ꯁꯥꯃꯔꯣꯏꯀꯨꯝ
ꯎꯝ
ꯑꯗꯨꯒ ꯑꯔꯣꯛ ꯑꯇꯦꯡꯄ ꯀꯩ ꯀꯩ ꯃꯩ ꯂꯥꯛꯑꯦ ꯊꯣꯡꯅꯤꯡꯉꯥꯏ ꯇꯜꯂꯤ ꯍꯥ
ꯅꯪꯅ ꯂꯩꯔꯛꯢꯕ
ꯑꯩꯅ ꯅꯠꯇꯦ
ꯇꯦ
ꯌꯦꯟ ꯊꯣꯛꯉꯥꯒ ꯆꯥꯋꯣ ꯊꯕꯛ ꯋꯥꯕꯒꯤ
ꯃꯄꯥꯟꯁꯨ ꯊꯣꯛꯅꯤꯡꯗꯦ ꯃꯄꯥꯟ ꯊꯣꯛꯄ ꯇꯜꯂꯦ ꯏꯊꯟꯇ ꯑꯣꯏꯕꯒꯤ ꯏꯃꯥꯟꯅꯕꯤ ꯂꯩꯔꯗꯤ ꯏꯕꯥꯅꯤ ꯑꯗꯨꯝ ꯗꯨꯀꯥꯟ ꯆꯠꯃꯤꯟꯅꯩꯌꯦ ꯃꯄꯥꯟ ꯊꯣꯛꯑꯦ ꯋꯥꯛꯀꯤꯡ ꯑꯗꯨꯝ ꯆꯥꯃꯤꯟ ꯇꯧꯕꯅꯤꯕ ꯑꯗꯨ ꯃꯥ ꯂꯩꯇꯕꯅꯤꯅ ꯑꯩ ꯏꯊꯟꯇ ꯀꯃꯥꯏꯅ ꯍꯣꯏ ꯆꯠꯄꯗꯤ ꯌꯥꯏ ꯑꯗꯨ ꯑꯣꯏꯔꯁꯨ ꯇꯟꯕꯗꯨ
ꯎꯝ ꯀꯩ ꯅꯨꯃꯤꯠꯇ ꯂꯥꯛꯀꯅꯤ ꯍꯥꯏꯅꯣ
ꯍꯣ ꯅꯤꯡꯊꯧ ꯀꯜ ꯄꯥꯅꯦ
ꯅꯤꯡꯊꯧꯀꯥꯕ ꯍꯥꯏꯌꯣ
ꯅꯤꯡꯊꯧꯀꯥꯕ ꯍꯥꯏꯗꯨ ꯑꯩꯗꯨ ꯅꯤꯡꯊꯧ ꯈꯣꯏ ꯅꯤꯁꯨ ꯈꯔ ꯃꯥꯟꯅꯩꯕ ꯅꯤꯡꯊꯧ ꯍꯥꯏꯔ ꯀꯥꯎꯈꯤꯕ
ꯅꯤꯡꯊꯧꯀꯥꯕ
ꯎꯝ ꯑꯇꯩꯗꯤ ꯍꯩꯕ꯭ꯔꯣ
ꯎꯝ ꯑ ꯑ ꯑꯩꯁ ꯈꯪꯗꯦ ꯍꯥꯏꯔꯛꯑꯣ ꯅꯪ
ꯂꯦ ꯁꯨ ꯍꯥꯏꯕ
ꯅꯣꯡꯃꯥꯏꯆꯤꯡꯅꯦ ꯅꯤꯡꯊꯧꯀꯥꯕꯅꯦ ꯑꯗꯨꯒ ꯀꯩ ꯑꯗꯨꯒ
ꯂꯩꯕꯥꯛꯄꯣꯛꯄ ꯂꯩꯕꯥꯛꯄꯣꯛꯄ
ꯑꯗꯨꯏ ꯃꯊꯪ ꯗꯥꯗꯤ ꯂꯩꯕꯥꯛꯄꯣꯛꯄ ꯍꯥꯏꯕ꯭ꯔꯅꯦ
ꯎꯝ
ꯑꯗꯨꯒ
ꯌꯨꯝꯁꯀꯩꯁ
ꯁꯒꯣꯜꯁꯦꯜ
ꯎꯝ
ꯏꯔꯥꯏ
ꯍꯣꯏ ꯍꯣꯢ ꯅꯪ ꯍꯩꯁꯤꯗꯤ
ꯏꯁ ꯃꯥꯟꯅꯕꯅꯦ
ꯅꯣꯏꯒ ꯃꯥꯟꯅꯕꯔꯣ
ꯑꯥ
ꯍꯣ
ꯑꯗꯨ ꯈ꯭ꯔ-ꯈ꯭ꯔꯗꯦ ꯈꯔ ꯈꯔꯗꯤ ꯍꯥꯏꯕꯗꯤ ꯑꯗꯨꯝꯕꯅꯦ ꯑꯗꯨ ꯈꯔꯗꯤ ꯀꯩ ꯍꯥꯏꯒꯦ ꯈꯖꯤꯛ ꯈꯖꯤꯛꯗꯗꯤ ꯑꯗꯨꯝ ꯈꯔ ꯇꯨꯡꯉꯥꯜꯂꯦ
ꯎꯝ ꯑꯩꯗꯤ ꯉꯁꯤ ꯈꯛꯇ ꯈꯪꯉꯩ ꯃꯥꯟ ꯍꯥꯏꯗꯣ
ꯃꯥꯟꯅꯕ ꯌꯥꯎꯕꯅꯤꯗ ꯑꯩꯅ ꯍꯥꯏꯗꯕꯒꯤꯅꯤ ꯅꯪꯉꯣꯟꯗ
ꯎꯝ
ꯑꯁ ꯕꯤꯇ꯭ꯔꯤ ꯁ ꯉꯁꯤ ꯅꯨꯃꯤꯠ ꯀꯌꯥ ꯆꯞꯇꯕꯒꯤ ꯆꯥꯔꯁ ꯇꯧꯗꯕꯒꯤ ꯇ꯭ꯋꯦꯟꯇꯤ ꯅꯥꯏꯟ ꯇꯥꯔꯦ
ꯆꯥꯔꯖ ꯇꯧꯁꯤꯜꯂꯣ ꯐꯨꯜ ꯑꯣꯏꯅꯕ
ꯇꯧꯗꯣꯏꯅꯦ ꯑꯩ ꯇꯧꯒꯦ ꯍꯥꯏꯔꯤꯁꯤꯗꯤ ꯑꯗꯨ ꯅꯪ ꯀꯣꯜ ꯇꯧꯔꯛ ꯑꯥꯒ ꯑꯁ ꯃꯥꯇꯝ ꯁꯦ ꯈꯪꯍꯧꯗꯦꯗꯥ ꯌꯥꯝ ꯊꯨꯅ ꯆꯠꯈ꯭ꯔꯦ ꯀꯩꯅꯣ ꯄꯨꯡ ꯇꯔꯨꯛ ꯇꯔꯦꯠ ꯇꯥꯗꯧꯔꯦ꯫
ꯎꯝ ꯈꯪꯍꯧꯗꯦ ꯃꯇꯝꯁꯨ꯫
ꯑꯃꯨꯛ ꯐꯤ ꯁꯨꯔꯤꯉꯥꯏ ꯂꯩꯔꯦ꯫ ꯇꯜꯂꯦ ꯇꯜꯂꯦ ꯇꯜꯂꯦ꯫
ꯁꯨ ꯀꯩꯅꯣ ꯅꯪ ꯐꯤꯁꯨ ꯌꯥꯝ ꯄꯥꯝ
ꯑ ꯐꯨꯅꯤꯡꯉꯦꯕ
ꯄꯣꯛꯄꯗꯒꯤ ꯁꯨꯖꯔꯒꯦ ꯍꯥꯏꯅ꯫ ꯂꯥꯛꯄꯅꯦ ꯅꯪꯗ ꯄꯣꯛꯄꯗꯒꯤ ꯐꯤ ꯁꯨꯖꯔꯒꯦꯅ ꯂꯥꯛꯄ ꯂꯥꯛꯄ ꯃꯤꯅꯦꯕ ꯅꯪꯗꯣ꯫
ꯀꯥꯏꯗꯤ ꯑꯨꯁꯤꯠꯇꯕ ꯋꯥꯅꯤ ꯑꯗꯨꯒꯨꯝꯕꯗꯣ꯫
ꯎꯝ ꯎꯝ ꯅꯣꯏ ꯍꯥꯏꯕꯗꯤ
ꯄꯣꯛꯄꯤꯕ ꯅꯠꯇꯦ ꯑꯩꯕꯨ ꯅꯨꯡꯉꯥꯏꯊꯣꯛꯅꯤꯡꯉꯥꯏ ꯄꯣꯛꯄꯤꯕꯅꯦ
ꯐꯤꯗꯤ ꯅꯨꯡꯇꯤꯒꯤ ꯁꯨꯕꯤꯒꯦ ꯍꯥꯏꯗꯨꯗꯤ ꯅꯪ
ꯑꯩꯒꯤ ꯑꯣꯏꯔꯗꯤ ꯅꯨꯡꯇꯤ ꯁꯨꯕ ꯌꯥꯏ ꯑꯗꯨꯒꯤ ꯑꯗꯨ ꯑꯗꯨ ꯑꯣꯏꯕꯅꯤꯅ ꯍꯧꯖꯤꯛ ꯐꯤꯁꯨꯕ ꯁꯨꯕ ꯆꯠꯂꯒꯦ꯫
ꯁꯨꯒꯦ ꯑꯗꯨꯒ ꯑꯩ ꯀꯩꯅꯣꯝ ꯇꯧꯊꯣꯛ ꯈꯔꯒꯦ
ꯑꯣ ꯇꯣꯛꯊꯣꯎ꯫
ꯅꯪꯁꯨ ꯍꯧꯒꯠꯂꯒ ꯀꯩ ꯀꯩꯅꯣ ꯇꯧꯅꯤꯡꯉꯥꯏ ꯇꯧꯔꯅꯦ ꯑꯗꯨꯗꯤ꯫
ꯎꯝ꯫ ꯍꯥꯟꯅ ꯀꯩꯅꯣ ꯇꯩꯒꯦ ꯑꯩꯁꯨ꯫
ꯑꯥ꯫
ꯍꯣꯏ ꯁꯞ ꯇꯧꯒꯅꯤ꯫
ꯊꯝꯃꯒꯦ ꯑꯩ꯫
ꯎꯝ꯫
ꯑꯣ꯫
ꯎꯝ꯫